ꯇꯩ ꯀꯥꯏ
ꯑꯗꯨꯗ ꯑꯗꯨ ꯅꯪꯅ ꯋꯥꯆꯦꯞꯇ ꯊꯥꯔꯛꯄꯗꯣ ꯑꯩ ꯔꯤꯄ꯭ꯂꯥꯏ ꯇꯧꯒꯦꯕ
ꯑꯦꯕꯤ
ꯑꯩ ꯑꯩ ꯈꯔ ꯈꯥꯛꯀꯦꯕ
ꯑꯣ ꯍ ꯍꯣꯏ ꯑꯃ ꯑꯃ
ꯍꯣꯏ ꯍꯣꯏ ꯊ ꯊꯥꯛꯂꯝꯒꯦꯕ
ꯊ ꯊ ꯈꯔ ꯈꯔ ꯃꯤꯒꯩꯁꯨ ꯈꯟꯕꯤꯌꯨ ꯀꯥꯏꯅꯦꯟꯁꯀꯣ ꯑꯍꯟ ꯑꯍꯟ ꯌꯥꯝ ꯑꯣꯏꯔꯒꯊ ꯅꯁꯥ ꯅꯁꯥꯒꯤ ꯈꯟꯕꯤꯒꯅꯨ ꯑꯍꯟꯗꯤ ꯁꯥꯅꯤꯡꯉꯒ ꯑꯉꯥꯡꯒꯤ ꯄꯨꯛꯆꯦꯜ ꯆꯪꯕꯤꯒꯅꯨ ꯑꯝꯇ ꯈꯪꯍꯟꯖꯔꯤ ꯐꯥꯒꯤ ꯇꯧꯁꯤ
ꯑꯩ ꯏꯊꯟꯇ ꯈꯟꯕ ꯀꯥꯏ ꯍꯩꯖꯗꯦꯀꯣ ꯑꯉꯥꯡꯁꯤꯡꯗꯤ ꯌꯥꯝꯣꯈꯟꯕ ꯍꯩꯕꯅꯦ ꯑꯗꯨꯃꯥꯏꯅ
ꯑꯁ ꯌꯦꯡꯃꯅꯦ ꯑꯍꯟꯁꯦ ꯆꯗ꯭ꯔꯤ ꯃ
ꯑ ꯉꯁꯥꯏ ꯍꯥꯡꯉꯕꯣ ꯍꯥꯏꯁꯦ ꯑꯦ
ꯍꯪꯃꯤꯅꯗꯅꯣ ꯍꯧꯖꯤꯛ ꯀꯌꯥ ꯇꯥꯛꯑꯒꯦ ꯄꯨꯡ ꯄꯨꯡ ꯃꯉꯥ ꯇꯥꯕ ꯉꯥꯏꯔꯤꯦ
ꯑꯁ ꯄꯨꯡ ꯇꯔꯨꯛ ꯇꯥꯗꯣꯔꯦ ꯄꯨꯡ ꯇꯔꯨꯛ ꯇꯥꯔꯦ
ꯍꯝ ꯑꯣ
ꯉꯟꯗ꯭ꯔꯕꯅꯦ
ꯑꯩꯈꯣꯏꯁꯦ ꯄꯨꯡ ꯃꯥꯄꯜ ꯃꯄꯜ ꯅꯠꯇꯦ ꯅꯤꯄꯥꯟ ꯃꯥꯄꯥꯟꯗ ꯆꯥꯏ
ꯑꯣ ꯑꯩꯈꯣꯏꯁꯨ ꯃꯥꯟꯅꯩ ꯑꯗꯨꯕꯨꯗꯤ ꯑꯗꯨꯝ
ꯍꯣ ꯅꯪꯗꯣ ꯍꯣꯁꯇꯦꯜꯗ ꯂꯩꯕ ꯑꯩ ꯑꯗꯨ ꯐꯪꯉꯦꯕ ꯑꯩ
ꯍꯣꯏ ꯑꯩꯗꯤ ꯍꯣꯁꯇꯦꯜ ꯂꯩꯇꯦꯗ ꯍꯁꯇꯦꯜ ꯂꯩꯇꯣꯏꯗ ꯍꯥꯏꯔꯒ ꯊꯣꯛꯂꯛꯑꯦ ꯍꯥꯏꯌꯦ
ꯍꯣꯏꯣꯏ ꯍꯔꯦ ꯀꯔꯤ ꯅꯤ ꯇ
ꯍꯣꯏ ꯑꯩꯗꯣ ꯍꯥꯎꯁꯇꯦꯜ ꯂꯩꯇꯦ ꯍꯥꯏꯕ ꯑꯩꯅ ꯍꯥꯏ ꯉꯁꯥꯏ ꯍꯥꯏꯕꯗꯣ ꯅꯪꯒꯤ ꯅꯪꯒꯤ ꯅꯥꯀꯣꯡꯗꯣ ꯐꯖꯅ ꯆꯦꯡꯊꯣꯛꯑꯣ
ꯃꯤꯁꯤꯡꯁꯦ
ꯀꯩ
ꯎꯁꯤꯠꯇꯕ ꯃꯤ ꯌꯥꯎꯑꯦ
ꯑꯩꯗꯤ ꯎꯁꯤꯠꯇꯕ ꯍꯩꯇꯦꯀꯣ
ꯋꯥꯗꯣ ꯐꯖꯅꯗꯤ ꯍꯥꯏꯗ꯭ꯔꯒ ꯅꯥꯀꯣꯡ ꯁꯦꯡꯉ ꯀꯥꯏꯅ ꯑꯗꯨꯗꯤ ꯈꯟꯃꯟꯗ꯭ꯔꯣ ꯍꯥꯏꯕꯅꯤꯗ ꯀꯥꯏꯅꯁꯦ ꯆꯦ ꯑꯝꯇ ꯍꯥꯏꯔꯛꯑꯣꯅꯦ ꯅꯪꯁꯦ ꯃꯥꯁꯇꯔ ꯂꯣꯏꯔꯦꯕ
ꯃꯥꯁꯇꯔ ꯂꯣꯏꯔꯦ ꯍꯥꯏꯕ
ꯀꯔꯤ ꯁꯕꯖꯦꯛ ꯂꯧꯔꯛꯀꯦ ꯅꯠꯇ꯭ꯔꯒ ꯅꯠꯇ꯭ꯔꯒ ꯎ ꯃꯤꯗꯤ ꯇꯨ ꯄꯂꯁ ꯇꯨ ꯀꯌꯥꯅꯣ ꯑꯝꯇ ꯍꯔ ꯃ
ꯇꯨ ꯄ꯭ꯂꯥꯁ ꯇꯨ ꯑꯦꯠ ꯍꯥꯏꯕꯗꯣ
ꯍꯥꯏ ꯑꯝ ꯆ ꯁꯦꯡꯅꯦ ꯍꯥꯏꯔꯥꯎ ꯆꯁꯦꯡꯕ ꯍꯥꯏꯔꯣ ꯇꯨ ꯄ꯭ꯂꯥꯁ ꯇꯨ ꯀꯌꯥꯅꯣ ꯑꯝꯇ ꯍꯥꯏꯔꯛꯎꯅꯦ ꯑꯁ ꯑꯁꯦꯠꯕ ꯍꯥꯏꯔꯑꯣ ꯇꯨ ꯄ꯭ꯂꯁ ꯇꯨ ꯀꯌꯥꯣꯝꯇ ꯍꯥꯏꯔꯛꯑꯣꯁꯤ ꯁꯤ ꯈꯛꯇ ꯍꯥꯏꯔꯛꯑꯣ ꯑꯁ ꯅꯠꯇꯦꯅꯦ ꯑꯁꯦꯡꯕ ꯑꯝꯇ ꯍꯥꯏꯔꯛꯑꯣ ꯇꯨ ꯄꯤ꯭ꯂꯥꯁ ꯇꯨ ꯄꯌꯥꯅꯣ ꯇ ꯍꯥꯏꯔ ꯇꯌꯦꯟꯇꯤꯇꯨ ꯅꯦ ꯍꯥꯏꯕ ꯑꯗꯩ
ꯌꯥꯝ ꯐꯨꯅꯤꯡꯉꯦ ꯁꯤ ꯅꯨꯄꯥꯁꯦ ꯁꯤ ꯑꯉꯥꯡꯁꯦ
ꯏ ꯏ ꯏꯁ ꯎꯝ ꯑꯉꯥꯡ ꯍꯥꯏꯔꯒ ꯎꯝ ꯃꯕꯥꯅꯤ ꯆꯍꯤꯒꯤꯦꯇꯣ ꯈꯪꯕ ꯅꯠꯇ꯭ꯔꯣ ꯅꯪꯁꯦ ꯑꯃꯨꯀ ꯑ ꯃꯥꯏ
ꯑꯩꯗꯤ ꯑꯗꯨꯃꯥꯏ ꯑꯗꯨ ꯑꯗꯨꯃꯥꯏꯅ ꯇꯧꯔꯣꯏꯕ
ꯎꯝ ꯎꯝ ꯅ ꯐ ꯑꯁꯁꯨꯨꯃꯥꯡ ꯁꯧꯋꯦ
ꯅꯣꯛꯃꯟ ꯅꯣꯛꯃꯟ ꯂꯩꯅꯦ ꯅꯪꯅ ꯍꯧꯖꯤꯛꯇꯤ ꯅꯣꯛꯑꯒꯨꯝꯁꯦꯀꯣ
ꯀꯔꯤ ꯋꯥꯔꯤꯔꯤ
ꯍꯧꯖꯤꯛꯇꯤꯅꯦ ꯒ꯭ꯌꯥꯟ ꯇꯥꯛꯑꯅ ꯋꯥꯔꯤ ꯁꯥꯟꯅꯁꯦꯕ
ꯁꯦ ꯁꯥꯁꯦ ꯏꯕꯅꯤ ꯄꯨꯟꯁꯤ ꯐꯔꯤ ꯆꯁ ꯀꯦ ꯀꯥꯏ ꯀꯞꯀꯅꯤ ꯑꯩ ꯅꯪ ꯄꯨꯁꯤ ꯑꯩꯒꯤ ꯄꯨꯜꯁꯤ ꯋꯥꯔꯤꯅꯤ ꯇꯔꯗꯤ ꯀꯥꯏꯗ ꯅꯪ ꯑꯃꯨꯛ ꯀꯥꯞꯍꯟꯅꯤꯡꯗꯦꯅꯦ ꯑꯃꯨꯛ ꯎꯝ
ꯑꯗꯨ ꯑꯩ ꯍꯥꯏꯒꯦꯕꯀꯣ ꯍꯥꯟꯅ ꯅꯣꯛꯄ ꯃꯤꯁꯦ
ꯎꯝ ꯇꯨ ꯃꯥ ꯑꯃꯨꯛ ꯅꯣꯛꯈꯔꯤꯁꯦ
ꯑꯩ ꯍꯥꯏꯔꯔꯣꯏꯒꯦ ꯑꯩ ꯍꯥꯟꯅ ꯅꯣꯛꯊꯣꯛꯈ꯭ꯔꯦꯕ ꯑꯗꯨꯗꯤ ꯌꯥꯔꯨꯔꯣꯏꯕ
ꯌꯥꯔꯣꯏꯅꯣꯏ ꯅꯪ ꯉꯝꯃꯁꯨ ꯉꯝꯃꯣ
ꯉꯝꯕꯨꯗꯤ ꯉꯝꯒꯅꯤ ꯍꯧꯖꯤꯛꯇꯤ ꯍꯧꯖꯤꯛꯇꯒꯤ ꯍꯧꯅ ꯍꯧꯥꯎꯔꯗꯤ ꯇꯨ ꯌꯥꯝ ꯁꯦꯔꯤꯌꯁ ꯑꯣꯏꯕꯗꯣ
ꯃꯥ ꯅꯣꯛꯅꯤꯡ ꯅꯣꯛꯅꯤꯡ ꯂꯩꯕꯅꯦꯕ ꯅꯣꯔꯠ ꯏꯁꯇꯨ ꯃꯌꯥꯏ ꯍꯦꯟꯒꯠꯂꯒ ꯂꯩꯕꯅꯦꯕ ꯁꯤꯁꯦ
ꯗꯥꯡ ꯍꯥꯟꯗꯨꯅ ꯑꯣꯏꯔꯦ ꯍꯧꯖꯤꯛꯇꯤ
ꯑꯗꯤ ꯇꯧꯕꯅꯦ
ꯅꯪꯁꯦ ꯌꯥꯝ ꯅ ꯎꯄꯒꯟꯕ ꯃꯥꯜꯂꯦ
ꯑꯩ ꯅꯣꯒꯟꯦ ꯍꯥꯏꯁꯦ ꯌꯥꯝ ꯌꯥꯝꯕꯇꯔꯅꯦ ꯍꯥꯏꯁ
ꯊꯥꯖꯗꯦ
ꯌꯥꯝ ꯏꯟꯚꯔꯇꯔ
ꯊꯥꯖꯗꯦꯀꯣ
ꯑꯁꯦꯡꯕꯅꯦ ꯌꯥꯝ ꯏꯟꯚꯔꯇꯔ ꯑꯣꯏꯕꯅꯦ ꯑꯩꯗꯤ
ꯎ ꯅꯪꯁꯦ ꯃꯅꯤꯄꯨꯔꯒꯤ ꯃꯅꯨꯡꯗ ꯂꯩꯕ꯭ꯔꯥ ꯅꯠꯇ꯭ꯔꯒ ꯃꯇꯥꯏꯗ ꯂꯩꯕ꯭ꯔꯥ ꯀꯗꯥꯏ ꯂꯩꯒꯦ
ꯃꯊ ꯀꯜꯂꯤ
ꯑꯁ ꯃꯅꯤꯄꯨꯔꯗꯤ ꯃꯊꯛ ꯂꯩꯇꯕꯅꯦꯍ
ꯅ ꯂꯩ ꯂꯩꯕꯅꯤ ꯂꯩꯕꯅꯤ ꯅꯣꯏ ꯌꯨꯝ ꯃꯅꯥꯛꯇ ꯂꯩꯕꯅꯦ ꯑꯩ ꯅꯪ ꯑꯩ ꯈꯪꯟꯖꯕ ꯍꯥꯏꯁꯦ ꯅꯣꯏꯒꯤꯨꯝ ꯃꯈꯥꯗ ꯂꯩꯕ ꯄꯥꯊꯪꯗꯨꯅꯦ
ꯑꯩꯗꯤ ꯑꯩ ꯑꯩꯒꯤ ꯑꯩꯈꯣꯏꯒꯤ ꯌꯨꯝ ꯃꯈꯥꯗ ꯃꯤ ꯑꯝꯇ ꯂꯩꯇꯦꯕꯀꯣ
ꯑꯣ
ꯑꯗꯨꯒꯤ ꯑꯗꯨꯒꯤ ꯅꯪ ꯑꯣꯟꯅꯅꯥꯔꯝꯒꯅꯤ ꯑꯗꯨꯗꯤ
ꯑꯁ ꯅ ꯑꯣꯗꯤ ꯑꯣꯗꯤ ꯅꯪ ꯃꯤ ꯎꯕꯗ ꯍꯦꯛ ꯀ ꯈꯪꯉꯦ
ꯑꯩꯒꯤ ꯃꯤꯡꯁꯦ ꯑꯩ ꯅꯠꯇꯕꯅꯦꯀꯣ
ꯑꯁ ꯑꯗꯨꯗꯣ ꯅꯪꯁꯨ ꯏꯆꯦꯗꯤ ꯑꯣꯏꯔꯝꯃꯤꯅꯦ
ꯑꯩꯒꯤ ꯃꯤꯡꯁꯦ ꯑꯩ ꯅꯠꯇꯕꯅꯦ ꯏꯆꯦꯅꯦ ꯍꯥꯏꯕ ꯃꯥꯅꯦꯕ
ꯎꯆꯦ ꯁꯥꯒꯩꯒ ꯂꯣꯏ ꯃꯥꯟꯅꯔꯝꯕ ꯑꯗꯨ ꯑꯗꯨꯒꯤꯅꯦ
ꯍꯃ ꯑꯗ ꯑꯩ ꯅꯪꯒꯤ ꯀꯩꯅꯣꯗ ꯊꯣꯛꯂꯛꯄꯗꯣ ꯑꯩ ꯅꯠꯇꯕꯅꯦ ꯏꯃꯥꯟꯅꯕꯕꯔ ꯀꯅꯦ
ꯀꯁ ꯐꯖꯛꯁꯤ ꯑꯩꯁꯨ ꯑꯩꯒꯤ ꯅꯠꯇꯕꯅꯦ ꯃꯤꯒꯤ ꯄꯥꯏꯕꯅꯦ
ꯑꯗꯨꯅꯦꯕ ꯑꯩꯁꯨ ꯈꯪꯉꯦꯕ ꯅꯪꯅ ꯅꯝꯕꯔ ꯄꯤꯔꯛꯄꯗꯣ ꯑꯗꯨꯗ ꯈꯪꯕ ꯅꯪꯗꯤ ꯅꯠꯇꯦ ꯍꯥꯏꯁꯦ ꯑꯗꯨꯒ ꯅꯪꯁꯦ ꯁꯤꯟ ꯅꯪꯁꯦ ꯌꯥꯝ ꯁꯤꯟ ꯀꯟꯕꯅꯤꯅꯅꯦ ꯍꯩꯔꯝꯗꯧ ꯃꯥꯜꯂꯦꯕ
ꯀꯩ ꯀꯩ ꯀꯔꯤ ꯀꯟꯂꯦꯕ ꯀꯔꯤ ꯌꯥꯝ ꯍꯩꯌꯦꯕ
ꯆꯤꯟ ꯀꯟꯕꯅꯤꯅ ꯋꯥꯔꯤ ꯁꯥꯕꯁꯦ ꯌꯥꯝ ꯍꯩꯕꯅꯤꯅ
ꯑꯁ ꯋꯥꯊꯗꯤꯀꯣ ꯅꯪꯁꯦ ꯑꯃꯨꯛ ꯍꯟꯅ ꯇꯧꯔꯛꯑꯦ ꯀꯥꯏꯅ ꯐꯥꯒꯤ ꯇꯧꯒꯅꯤ ꯁꯣꯏ
ꯀꯩꯅꯣ ꯑꯗꯨꯝ ꯍꯥꯏꯔꯒ ꯐꯒꯤ ꯐꯒꯤ ꯑꯗꯨꯝ ꯍꯥꯏꯔꯒ ꯐꯥꯒꯤꯅꯦ ꯐꯥꯒꯤꯅꯦ ꯑꯗꯨꯝ ꯍꯥꯏ ꯑꯁ ꯀꯃꯥꯏꯅ ꯁꯧꯗꯣꯏꯅꯣ ꯁꯤꯗ ꯋꯥꯔꯤ ꯁꯥꯟꯅꯕꯕꯨꯣꯠ ꯁꯥꯎꯔꯤꯗꯤ ꯑꯁ ꯃꯥꯡꯖꯔꯦꯗꯅ ꯑꯩ ꯑꯩ ꯃꯥꯡꯖꯔꯦ ꯑꯗꯨꯗꯤ
ꯅꯪ ꯌꯥꯝꯃꯥꯡ ꯆꯅꯦ
ꯊꯦꯡꯀꯤ꯭ꯌꯨ
ꯑꯩ ꯃꯥꯡꯕꯁꯦ ꯅꯪꯗꯤ ꯎꯝ
ꯄ꯭ꯔꯤꯊꯤꯕꯤ ꯄ꯭ꯔꯤꯊꯤꯕꯤ ꯄꯨꯝ ꯂꯥꯏꯔꯤꯛ ꯀꯥꯏ ꯍꯥꯏꯔꯁꯤ ꯂꯣꯏ ꯃꯥꯡꯕꯒ ꯆꯞ ꯃꯥꯟꯅꯔꯕꯅꯦ ꯑꯩ ꯃꯥꯡꯉꯗꯤ ꯅꯪ
ꯑꯗꯨꯅꯦ
ꯍꯤꯡꯕꯩ ꯑꯁꯥ ꯂꯩ ꯂꯩꯔꯔꯣꯏꯕ ꯅꯪ ꯃꯥꯡꯉꯗꯤ ꯑꯩ ꯎꯝ ꯑꯗꯨꯅꯦ ꯅꯪꯗꯤ ꯀꯔꯤ ꯅꯪ ꯀꯔꯤ ꯑꯣꯏꯒꯦ
ꯀꯩꯅꯣ ꯅꯪꯅ ꯌꯥꯝ ꯅꯄꯗꯣ ꯑꯗꯨ ꯅꯪ ꯅꯊꯟꯗꯔꯣ ꯍꯧꯖꯤꯛꯇꯣ
ꯀꯔꯤ ꯅꯪ ꯀꯔꯤ ꯑꯣꯏꯒꯦ ꯍꯪꯕꯅꯦ ꯀꯩ ꯀꯩꯅꯣ ꯏꯁ
ꯍꯥꯏꯔꯔꯣꯏꯒꯦꯕ ꯑꯗꯨꯗꯣ ꯑꯗꯨ ꯍꯧꯖꯤꯛ ꯅꯪ ꯅꯊꯟꯇꯔꯣ ꯍꯥꯏꯕ
ꯅꯪ ꯀꯣꯟꯐꯤꯗꯦꯟꯁ ꯌꯥꯝ ꯂꯩꯅ ꯍꯥꯏꯔꯛꯄꯗꯨ ꯅꯠꯇꯦ ꯌꯥꯝ ꯅꯣꯛꯅꯤꯡꯕ ꯍꯥꯏꯇꯥꯔꯦ
ꯏꯁ ꯏꯁ ꯑꯗꯨ ꯅꯊꯟꯗꯔꯣ ꯍꯥꯏꯕ ꯍꯧꯖꯤꯛ ꯂꯩꯕ
ꯅꯠꯇꯦꯕ ꯅꯠꯇꯦꯕ
ꯍꯣꯏ ꯃꯥꯒꯤ ꯃꯇꯥꯏꯗ ꯃꯤ ꯑꯃ ꯅꯣꯛꯄ ꯃꯈꯣꯟ ꯇꯥꯏꯕ ꯅꯠꯇ꯭ꯔ
ꯅꯠꯇꯦ ꯏꯁ ꯇꯥꯗꯦꯍꯦ ꯂꯥꯝ ꯂꯥꯞꯅꯩ ꯃꯥ ꯃꯥ ꯃꯥꯥꯏ ꯃꯇꯨꯒ ꯋꯥꯔꯤ ꯁꯥꯥꯟꯅꯔꯅ ꯂꯩ
ꯑꯁ ꯃꯤꯗꯤ ꯃꯇꯨꯒ ꯋꯥꯔꯤ ꯁꯥꯅꯩꯀꯣ ꯅꯪꯁꯨ ꯋꯥꯔꯤ ꯁꯅꯧ ꯌꯥꯗꯔ
ꯑꯩꯈꯣꯏꯗꯤ ꯂꯩꯇꯕꯒꯤ ꯁꯤꯗ ꯀꯟꯅ ꯍꯣꯠꯅꯔꯤ
ꯊꯥꯖꯗꯦꯉꯣ ꯅꯪꯅ ꯆꯤꯟ ꯑꯗꯨꯛ ꯑꯗꯨꯛ ꯌꯥꯝꯅ ꯀꯜꯂꯒ ꯅ ꯅꯪꯅ ꯂꯩ ꯇꯗꯤ
ꯑꯣ ꯅꯪꯁꯦ ꯈꯪꯗ꯭ꯔꯦ ꯍꯣꯏ ꯍꯣꯏ ꯍꯣꯏ ꯐꯖ ꯂꯩꯇꯦ ꯈꯣꯏꯗꯤ ꯑꯁꯦꯡꯕ
ꯎꯝ ꯊꯥꯖꯕꯤꯌꯣ ꯑꯣ ꯑꯁ ꯂꯥꯜꯂꯦꯍꯦ ꯑꯩꯅ ꯍꯥꯏꯕꯗꯣ
ꯑꯁꯦꯡꯕꯅꯦ ꯑꯁ ꯎꯝ ꯅꯪꯁꯦ ꯑꯝꯇ ꯊꯦꯡꯅꯍꯜꯂꯦꯒ ꯅꯣꯡꯃꯁꯦ ꯑꯝꯇ ꯄꯨꯜꯂꯗꯤ ꯅꯪꯖꯦ ꯈꯪꯒꯅꯤ ꯑꯁ ꯁꯤ ꯅꯨꯄꯥꯁꯦ ꯑꯁꯨꯛ ꯐꯖꯕ ꯅꯨꯄꯥ ꯑꯁꯨꯛ ꯐꯕ ꯅꯨꯄꯥ ꯀꯃꯥꯏꯅ ꯅꯨꯄꯤ ꯀꯣꯏꯗꯕꯅꯣ ꯀꯥꯏ ꯍꯔꯀꯅꯨꯀꯣ ꯅꯪ
ꯑꯗꯨꯅꯦ ꯍꯧꯖꯤꯛ ꯍꯧꯖꯤꯛ ꯊꯦꯡꯅꯗ꯭ꯔꯁꯨ ꯑꯁ ꯈꯨ ꯐꯖꯗꯣ
ꯈꯟꯕ ꯍꯧꯔꯕ ꯑꯗꯨꯃꯥꯏꯅ
ꯑꯣ
ꯌꯥꯏꯅꯦ ꯑꯗꯨꯗꯤ
ꯐꯝꯃꯒ ꯂꯩꯕꯗꯨ ꯎꯋꯦꯕ ꯍꯧꯖꯤꯛ
ꯑꯁ ꯑꯍꯟ ꯁꯥꯅꯤꯡꯕ ꯑꯉꯥꯡꯁꯤꯀꯣ
ꯌꯥꯔꯦ ꯑꯍꯥꯟ ꯑꯣꯏꯕꯩ ꯑꯍꯥꯟ ꯑꯣꯏꯕꯅꯦ ꯑꯉꯥꯡꯒ ꯑꯝꯇ ꯁꯥꯅꯤꯡꯇꯦ
ꯑꯁꯦꯡ ꯑꯁꯦꯡꯕ ꯅꯪ ꯀꯃꯔꯁ ꯀꯃꯔꯁꯇ ꯃꯥꯁꯇꯔ ꯂꯣꯏꯕ꯭ꯔꯣꯕ
ꯍꯣꯏ
ꯑꯗꯨꯒ ꯇꯨ ꯀ꯭ꯂꯥꯁ ꯇꯨ ꯐꯥꯎ ꯈꯪꯗꯕ
ꯎꯝ ꯇꯨ ꯄ꯭ꯂꯁ
ꯑꯣ
ꯎꯄꯥꯏ ꯂꯩꯇꯦ ꯃꯃꯤꯡꯒꯤ ꯇꯝꯕꯅꯤꯅꯅꯦ ꯇꯨ ꯄ꯭ꯂꯁ ꯇꯨ ꯐꯥꯎ ꯈꯪꯗ꯭ꯔꯦ ꯅꯣꯏꯗꯤ ꯍꯧꯖꯤꯛ ꯀꯣꯂꯦꯖꯀ ꯇꯝꯃꯤꯕ꯭ꯔꯣ
ꯌꯦꯁ ꯀꯣꯂꯦꯖꯇ
ꯍꯣꯁꯇꯦꯜꯗ
ꯌꯦꯁ ꯃꯥꯅꯤ
ꯏꯪꯂꯤꯁꯀ ꯌꯥꯝ ꯂꯣꯜꯂꯦꯀꯣ ꯃꯤꯗꯤ
ꯍꯣꯏ ꯏꯪꯂꯤꯁ ꯅꯤꯠ ꯑꯣꯏꯕꯒꯤ ꯠ ꯇꯧꯕꯅꯦ
ꯑ
ꯑꯩꯈꯣꯏꯗꯤ ꯑꯩꯈꯣꯏꯗꯤ ꯏꯪꯂꯤꯁ ꯑꯝꯇ ꯈꯪꯗꯦ ꯍꯥꯏꯕ ꯀꯃꯥꯏꯅ ꯇꯧꯗꯣꯏꯅꯣ ꯑꯗꯨꯗꯤ ꯑꯗꯨꯗꯤ ꯏꯪꯂꯤꯁ ꯑꯩ ꯑꯩ ꯍꯥꯏꯒꯦꯕ ꯏꯪꯂꯤꯁ ꯏꯪꯂꯤꯁ ꯇꯝꯕ ꯇꯥꯔꯦ ꯅꯪꯉꯣꯟꯗ ꯑꯗꯨꯒ ꯏꯪꯂꯤꯁ ꯇꯝꯃꯒ ꯏꯪꯂꯤꯁ ꯅꯪꯉꯣꯟꯗ ꯇ꯭ꯋꯁꯟ ꯂꯧꯔꯒ ꯅꯪ ꯅꯪꯕꯨ ꯂꯣꯟ ꯂꯣꯟꯅ ꯌꯦꯡꯉ
ꯑꯩꯁ ꯋꯥꯔꯊꯗꯤ ꯑꯣ ꯋꯥꯅꯤꯗꯤꯒꯣ ꯑꯩ ꯂꯣꯟ ꯂꯣꯟꯅ ꯌꯦꯡꯗꯁꯨ ꯐꯣꯡ ꯐꯣꯡꯅ ꯌꯦꯡꯉꯨ ꯂꯥꯛꯑꯣ ꯀꯩꯅꯣ
ꯌꯥꯔꯣꯏꯕ ꯅꯪ ꯅꯣꯏ ꯅꯣꯏ ꯅꯣꯏ ꯅꯨꯄꯤꯅ ꯑꯃꯨꯛꯀ ꯍꯣꯔꯦꯟ ꯑꯩꯒꯤ ꯁꯝꯐꯣꯏꯗꯤꯤ ꯌꯥꯔꯣꯏꯕ
ꯀꯣꯏ ꯅꯨꯄꯤ ꯂ ꯀ
ꯊꯥꯖꯗꯦꯕ
ꯇ ꯃꯤꯗꯤ ꯂꯩ ꯂꯩ ꯂꯩ
ꯑꯁ ꯀꯅꯥꯅ ꯈꯪꯒꯦ ꯅꯪ ꯍꯧꯖꯤꯛ ꯋꯥꯔꯤ ꯁꯥꯟꯅꯐꯝ ꯅꯝꯕꯔꯁꯤꯁꯨ ꯅꯪꯒꯤ ꯅꯨꯄꯤꯒꯤ ꯑꯣꯏꯔꯝꯔꯕꯗꯤ
ꯑ ꯅꯨꯄꯥꯒꯤ ꯃꯤꯟ ꯆꯣꯂꯛꯇ꯭ꯔ ꯅꯪꯁꯨ ꯑꯣꯣ
ꯒꯤꯗꯤ ꯅꯨꯄꯥꯒꯤ ꯊꯧꯂꯥꯛꯇꯦꯗ
ꯅꯨꯄꯥꯒꯤ ꯃꯤꯡ ꯊꯣꯛꯣꯂꯝꯒꯅꯤꯗ ꯅꯪꯁꯨ ꯑꯁ ꯍꯤꯟꯖꯜꯂꯦꯗ ꯅꯪ
ꯑꯩꯁ ꯅꯨꯄꯥꯒꯤ ꯅꯠꯇꯦꯀꯣ ꯅꯣꯏꯒꯤ ꯐꯦꯃꯤꯂꯤꯒꯤ ꯇꯥꯏꯇꯜ ꯈꯛꯇ ꯊꯣꯛꯂꯛꯑꯦ ꯀꯣ ꯑꯗꯨꯗ ꯑꯦꯛꯁꯇ꯭ꯔꯥ ꯑꯦꯁ ꯍꯥꯞꯄ ꯋꯥꯅꯤ
ꯅꯨꯄꯥꯒꯤꯅꯦ ꯅꯨꯄꯥꯒꯤꯅꯦ ꯑꯦ
ꯅꯨꯄꯤ ꯅꯨꯄꯤ ꯅꯨꯄꯥꯒꯤ ꯑꯣꯏꯔꯗꯤ ꯑꯦꯁ ꯍꯥꯞꯄꯣꯏꯕꯀꯣ ꯅꯨꯄꯥ ꯅꯨꯄꯤꯒꯤ ꯑꯣꯏꯔꯝꯒꯅꯤ ꯑꯦꯁ ꯍꯥꯞꯄꯗꯣ ꯑꯦꯛꯁꯇ꯭ꯔꯥ ꯑꯦꯁ ꯍꯥꯞꯄꯗꯣ
ꯅ ꯌꯁꯖꯤꯗꯅꯤ
ꯐꯥꯒꯤ ꯇꯧꯕꯤꯅꯤꯅ ꯑꯉꯥꯡꯁꯤꯡꯁꯦ ꯅꯨꯡꯁꯤꯌꯦꯅ
ꯑꯊ ꯁꯨꯃꯥꯏꯅ ꯍꯥꯏꯔꯛꯀꯅꯕ
ꯑꯁꯨ ꯋꯥꯏ ꯍꯥꯏꯔꯗꯤ ꯀꯩꯗꯧꯔꯒꯦ
ꯂꯨ ꯋꯥꯔꯦꯕ ꯑꯩꯁ
ꯏꯁ ꯅꯛꯇ꯭ꯔꯁꯨ ꯌꯥꯏ ꯍꯥꯏ ꯋꯥꯔꯤ
ꯅꯝ ꯄꯥꯇꯗꯦ ꯏꯕꯣꯅ
ꯇꯝꯄꯥꯛꯇ ꯂꯩꯇꯦ ꯑꯩꯗꯤ
ꯆꯗꯥꯅꯤꯁꯦ ꯑꯣꯍꯣꯏ ꯑꯩ ꯅꯪ ꯑꯩꯅ ꯍꯥꯏꯗꯥ ꯅꯪꯁꯦ ꯃꯄꯥꯟꯗ ꯂꯩ ꯍꯥꯏꯅ ꯍꯥꯏꯗ꯭ꯔꯥ ꯑꯩꯁꯦ
ꯍꯃ ꯑꯃ
ꯃꯄꯥꯟꯗ ꯍꯁ ꯗ ꯂꯩꯕ꯭ꯔꯥ ꯍꯣꯁꯇꯦꯜꯗ ꯃꯄꯥꯟ ꯂꯝꯗ ꯂꯩ ꯑꯩ ꯈꯪꯗ꯭ꯔꯦ ꯅꯪꯁꯦ ꯃꯤꯁꯦ ꯌꯥꯝ ꯂꯥꯏꯅ ꯈꯪꯉꯤꯅꯦ ꯑꯩꯁꯦ ꯑꯁꯦꯡꯕꯗꯤ ꯀꯩꯅꯣ ꯂꯧꯔꯝꯒꯗꯕꯅꯦ ꯀꯔꯤ ꯍꯥꯏꯕ꯭ꯔꯥ ꯁꯥꯏꯀꯣꯂꯣꯖꯤꯗꯣ ꯑꯗꯨ ꯂꯧꯔꯝꯒꯗꯕꯅꯦꯗꯣ
ꯑꯗꯨ ꯑꯣꯏꯔꯗꯤ ꯅꯪꯒ ꯋꯥꯔꯤ ꯁꯥꯟꯅꯕꯁꯦ ꯌꯥꯝ ꯀꯤꯖꯩꯌꯦ ꯀꯣ
ꯎꯝ ꯑꯩꯁꯦ ꯑꯗꯨꯒꯨꯝꯕ ꯌꯥꯝ ꯍꯩꯕꯅꯦꯕ ꯑꯗꯣ ꯁꯥꯏꯀꯣꯂꯣꯖꯤ ꯂꯧꯔꯝꯒꯗꯕꯅꯦ ꯑꯩꯗꯤꯦ ꯑꯣꯏꯗꯕ ꯇ꯭ꯔꯦꯅꯤꯡ ꯑꯃ ꯆꯠꯂꯨꯕ
ꯀꯩ ꯇ꯭ꯔꯦꯅꯤꯡꯡꯅꯣ ꯍꯥꯏꯕ
ꯑꯁ ꯃꯤ ꯃꯤꯅꯥ ꯃꯅ
ꯌꯥꯔꯦ ꯌꯥꯔꯦ ꯌꯥꯔꯦ ꯌꯥꯔꯦꯀꯣ
ꯃꯤꯅꯥꯏ ꯊꯕꯛ ꯇꯧꯔꯨꯕ